ꯇꯥꯕ꯭ꯔꯣ ꯑꯗ
ꯍꯧꯒꯠꯇꯔꯤꯕꯣ
ꯑꯕ ꯆꯠ
ꯍꯧꯔꯛꯑꯣꯅꯦ ꯉꯁꯤ ꯀꯩꯅꯣ ꯀꯣꯂꯦꯖꯇꯣ ꯑꯃꯝ ꯆꯠꯂꯨꯁꯤꯅꯦ ꯄꯩꯈꯥꯗꯣ ꯍꯧꯗꯣꯔꯦ ꯍꯥꯏꯕꯅꯤꯅꯦ
ꯑꯦ ꯆꯠꯖꯤꯗꯔꯦ
ꯀꯩ ꯀ
ꯑ ꯍꯔ ꯆꯗꯕꯦ
ꯇꯨꯝꯕꯒ ꯍꯧꯒꯠꯇ꯭ꯔꯤꯕꯣ ꯅꯪꯕꯨ
ꯍꯒ ꯒꯅꯤ ꯍꯒꯂ ꯑꯗꯨꯁꯨꯗꯕꯗ ꯍꯥꯏꯖꯗ
ꯅꯠꯇꯦ ꯀꯣꯂꯦꯖ ꯆꯠꯄ ꯂꯥꯛꯔꯤꯅꯤ ꯍ ꯑꯩꯈꯣꯏ ꯑꯩꯈꯣꯏ ꯃꯅꯤꯡ ꯄꯨꯈ꯭ꯔꯤ ꯑꯃ ꯂꯩꯕꯗꯣ
ꯑꯥ
ꯑꯗꯣ ꯍꯌꯦꯡ ꯍꯥꯏꯐꯦꯠꯇ ꯁꯦꯡꯁꯦ ꯑꯝꯇ ꯂꯥꯎꯎꯗꯅ
ꯀꯗꯥ ꯀꯗꯥ
ꯑꯥ ꯑꯩꯈꯣꯏ ꯃꯔꯤ ꯃꯉꯥ ꯇꯧꯒ
ꯆꯕꯨ ꯁꯥꯗꯣꯏ ꯄꯨꯈꯤꯗꯨꯅ
ꯑꯥ ꯑꯩꯈꯣꯏ ꯄꯣꯛꯀꯩ ꯍꯥꯟ ꯂꯩꯩꯕꯨꯈꯗꯤꯅꯦ ꯈꯔꯐꯥꯎ ꯄꯤꯛꯁꯜꯂꯝꯕꯅꯦ ꯑꯃꯨꯛ ꯍꯟꯗꯛ ꯂꯩꯕꯥꯛ ꯊꯖꯅꯤꯡꯁꯦ
ꯀꯩꯒꯤꯗꯨꯁꯦꯗꯤꯒꯤꯂꯣꯏꯒꯦ ꯍꯥꯏꯔꯣ
ꯅꯠꯇꯦꯅꯦ ꯅꯥꯄꯤ ꯉꯥꯛꯇ ꯉꯥꯏꯔꯦꯅꯦ ꯉꯥ ꯉ ꯑꯝꯇ ꯈꯔ ꯈꯔ ꯂꯩꯖꯔꯝꯕꯗꯣ ꯑꯝꯇ ꯂꯩ ꯌꯥꯗ꯭ꯔꯦꯅꯦ ꯂꯩꯗ ꯁꯨꯔꯥꯅꯤ ꯀꯔ ꯑꯗꯣ ꯑꯝꯇ ꯁꯦꯡꯇꯣꯛꯆꯦꯕ
ꯑꯥ
ꯑꯗꯣ ꯍꯌꯦꯡ ꯍꯌꯦꯡꯃꯨꯛꯇꯤ ꯂꯥꯛꯇꯣꯏ ꯅꯠꯇ꯭ꯔꯣꯅ
ꯀꯀꯅꯤ
ꯑ ꯑꯗꯨꯅ ꯍꯌꯦꯡꯁꯨ ꯂꯥꯛꯀꯅꯤ ꯍꯥꯏꯔ ꯀꯥꯟꯗ ꯑꯃꯨꯛ ꯀꯜꯂꯦꯅ ꯍꯥꯏꯔꯛꯑꯣ ꯑꯗꯨꯝ
ꯎꯝ
ꯇꯟ ꯆꯥ ꯑꯝꯇ ꯆꯥꯗ꯭ꯔꯤꯔꯤꯕꯣ ꯅ ꯄꯣ ꯍꯧꯖꯤꯄꯣꯈꯣꯏ꯭ꯔꯤꯕꯣ
ꯑ ꯆ ꯆꯥꯗꯗ ꯑꯩ ꯕ꯭ꯔꯁ ꯭ꯔꯁ ꯇꯧꯗ
ꯑꯦ ꯅꯣꯟꯇꯦꯗꯤ ꯀꯅꯥ ꯉꯥꯏꯔꯤꯕ
ꯑ ꯍꯥꯏꯥꯏꯗꯦ
ꯁꯒꯠ ꯍꯧꯒꯠꯂ ꯇꯟꯖꯥ ꯆꯠꯊꯣꯛꯑꯀꯥꯟꯗ ꯇꯧꯔꯒ ꯀꯣꯂꯦꯖꯨ ꯂꯥꯛꯑꯣ ꯌꯥꯔꯦ
ꯎꯝ
ꯗ ꯑꯦꯅꯤꯃꯤ ꯣ ꯑ
ꯀꯗ
ꯂꯗꯤ ꯁꯕ ꯄꯃꯣꯔ ꯀꯩꯅꯗ
ꯐꯗꯦ
ꯎ ꯃꯥꯅ ꯀꯩ ꯀꯩ ꯌꯦꯡꯒ
ꯑꯩ ꯍꯧꯖꯤ ꯑꯣꯏꯅꯗꯤ ꯃꯁꯨꯀ ꯇꯦꯟꯁꯤꯟꯅꯤꯡꯉꯤ
ꯀꯩꯅꯣ ꯑꯗꯨꯝ ꯇꯥꯇꯣꯗꯤꯦ ꯅ ꯑꯗꯨꯏ ꯑꯗꯨꯏ ꯕꯥꯁꯨ ꯀꯨꯇꯦꯜ ꯁꯦꯟꯗ꯭ꯔꯣ ꯌꯥꯝ ꯍꯩꯅꯗꯌꯦ ꯅꯨꯄꯤꯆꯧꯁꯤꯡꯗꯣ ꯅꯨꯄꯥ ꯑꯃꯅꯤ ꯈꯤꯇꯪꯅ ꯅꯨꯄꯤ ꯆꯣꯛꯄ ꯅꯠꯇꯦ ꯅꯨꯄꯥ ꯌꯥꯎꯔꯤꯕ ꯅꯨꯄꯥ ꯈꯠꯃꯨꯛ ꯅꯨꯄꯤ ꯆꯣꯛꯉ ꯇꯤꯅ
ꯍꯥ ꯌꯦꯡꯕ ꯅꯨꯡꯉꯥꯏꯕꯁꯦ ꯑꯗꯨꯅꯤꯅꯦ ꯎ
ꯌꯥꯝ ꯍꯩꯅꯗꯦꯀꯣ
ꯍꯅꯒꯨ ꯀꯗꯧꯑꯒ ꯍꯥꯏꯅ ꯎꯗ ꯑꯗꯦ ꯍ ꯏꯇꯅ
ꯅꯪ ꯃꯔꯥ ꯑꯃꯗꯤ ꯃꯦꯟꯁꯤꯂꯔ ꯌꯦꯡꯉꯦ ꯇꯗ ꯂꯣꯏꯈ꯭ꯔꯕꯣ
ꯑꯩ ꯃꯥꯏ ꯁꯤꯖꯅꯖꯤ ꯌꯦꯡꯕꯨ ꯂꯨ ꯃꯊꯪꯒꯤ ꯁꯤꯖꯟꯁꯤꯗꯤ ꯑꯥ ꯇꯨ ꯊꯥꯎꯖꯟ ꯇ꯭ꯋꯦꯟꯇꯤ ꯑꯩꯠ ꯑꯗꯥꯏꯗ ꯊꯣꯛꯀꯅꯤ ꯍꯥꯏ ꯍꯥꯏꯗꯤ ꯋꯥꯏꯁꯤꯗ ꯐꯣꯔꯁꯨ ꯌꯦꯡꯕ ꯂꯣꯏꯔꯦ ꯊ꯭ꯔꯤꯁꯨ ꯂꯣꯏꯔꯦ ꯋꯥꯏꯊꯨꯒꯁꯤ ꯅꯅꯥꯃꯨꯅ ꯂꯣꯏꯈꯔꯦ ꯄꯥꯏꯞꯁꯨꯨ ꯂꯥꯛꯄꯨꯗ ꯋꯥꯆꯨꯆ
ꯅꯪ ꯁꯣꯂꯣꯨꯔꯦꯕ ꯅꯤꯡꯗꯤ ꯌꯦꯡꯉꯕ
ꯏꯗꯌꯥ
ꯑ ꯌꯦꯡꯉꯣ ꯑꯗꯨ ꯅꯨꯡꯉꯥꯏꯕꯅꯦ ꯁꯤꯖꯟ ꯋꯥꯟꯁꯨ ꯇꯨꯁꯨ ꯑꯅꯤꯃꯛ ꯊꯣꯛꯑꯝꯅꯦ
ꯌꯥ ꯥꯏ ꯑꯦꯗꯃꯤꯁꯟ ꯇ ꯌꯦꯔꯤꯗꯤꯔ
ꯑꯦ ꯃꯥꯏꯅꯤꯃꯤꯁꯨꯅꯨ ꯍꯥꯏꯝꯅꯤ
ꯉꯦꯛ ꯈꯒꯦ ꯑꯩ ꯃꯇꯦꯛ ꯃꯇꯦꯛ ꯌꯦꯡꯕꯗ ꯑꯗꯨ ꯈꯒꯦ
ꯅꯠꯇꯦ ꯌꯥꯝ ꯐꯖꯅ ꯁꯦꯝꯕꯅꯦ ꯃꯤ
ꯐꯩꯣ ꯁꯤ ꯁꯨꯗꯣ ꯃꯥꯒꯤ ꯁꯣꯔꯠ ꯚꯗꯤꯑꯣꯗꯣ ꯌꯨꯇꯨꯕꯇ ꯊꯅ ꯌꯥꯝ ꯐꯩ ꯋꯥꯗꯗ
ꯀꯩ ꯁꯣꯔꯄꯤ ꯆꯠꯊꯕꯅꯤꯅꯁꯦ
ꯑ ꯃ ꯊꯗꯧꯗ ꯎꯠꯀꯦ ꯑꯩ ꯍꯥꯏ ꯃꯥꯅ ꯐꯨꯊꯕ꯭ꯔꯇꯥꯏꯗ
ꯃꯥ ꯐ ꯅꯪ ꯃꯇꯥꯡꯗ ꯍꯥꯏꯖꯃ ꯃꯥꯏ ꯃꯁꯥ ꯈꯔ ꯎꯏꯅ ꯇꯧꯕꯩꯗꯨꯔꯣ
ꯌꯥꯕ
ꯃꯥꯒꯤ ꯐꯨꯅꯕꯩ ꯃꯇꯗ ꯃꯁꯥ ꯈꯔ ꯎꯏꯅ ꯃꯤꯈꯩꯅ ꯍꯥꯏꯅꯕ ꯃꯇꯥꯡꯗꯨꯔꯕ
ꯌꯦꯁ
ꯑꯦꯦ ꯑꯗꯨ ꯃꯤ ꯃꯥꯏ ꯃꯁꯥ ꯅꯠꯇꯦ ꯀꯩꯅꯣ ꯍꯥꯏꯕꯅꯤ ꯀꯔꯤꯅꯣ ꯀꯔꯤ ꯀꯨꯝꯍꯩ ꯀꯔꯤ ꯄꯣꯠꯁꯛ ꯃꯆꯦꯠꯅꯣ ꯍꯟ ꯑꯗ ꯔꯥꯏꯇꯔꯗꯨꯅ ꯐꯅꯤ ꯑꯣꯏꯕ ꯌꯥꯏꯅ ꯑꯗꯨꯝ ꯍꯥꯞꯇꯕꯅꯦ ꯅ
ꯀꯔꯤꯒꯞꯄ ꯌꯥ ꯑꯦꯅꯃꯤꯁꯟꯗꯤ ꯀꯥꯏꯗ ꯁꯤꯕꯕꯤ ꯇꯦ ꯌꯥꯏ ꯌꯥꯔ ꯏꯟꯗꯤꯅꯏ ꯑꯩꯗꯤ ꯀꯥꯏ ꯑꯇꯣ ꯄ ꯍꯥꯂꯗꯤ ꯑꯦ ꯁꯤꯖꯠ ꯃꯈꯧ ꯀꯋꯥ ꯌꯥꯗꯦꯕꯤꯒꯤ ꯊꯣꯛꯇꯣꯔꯦ
ꯀꯩꯀꯩꯑꯦꯅꯤꯃꯤꯠ ꯊꯣꯛꯑꯒꯦ ꯍꯥꯏꯁꯤꯕꯣ ꯇꯥꯝꯃꯣ
ꯑꯖꯀꯔ ꯁꯨꯒ ꯇꯁ ꯑ ꯑꯖꯒꯔ ꯁꯨꯒꯁ ꯊꯣꯛꯔꯛꯑꯅꯤ ꯑꯗꯨꯗꯒꯤ ꯍꯧꯖꯤꯛ ꯄ ꯖꯨꯔꯣꯒꯤ ꯁꯤꯖꯟ ꯐꯣꯔꯒꯤ ꯑꯦꯄꯤꯁꯣꯠ ꯑꯗꯨ ꯃꯊꯪ ꯃꯊꯪ ꯊꯣꯛꯂꯛꯈꯤꯅꯤ ꯅꯨꯡꯉꯥꯢ ꯅꯨꯡꯉꯥꯢꯕ ꯑꯦꯅꯤꯃꯤ ꯉꯛꯇꯅꯤ
ꯀꯩꯅꯣ ꯑꯩꯈꯣꯢꯁꯥꯢꯗ ꯃꯄꯥꯟꯗ ꯀꯅꯥꯅꯣꯝꯃ ꯀꯣꯢꯂꯥꯎ ꯂꯥꯎꯔꯤꯌꯦ
ꯀꯅꯥ
ꯈꯪꯗꯤꯌꯦ
ꯑꯗꯣꯕꯤ
ꯅꯠꯇꯦ
ꯀꯩꯒꯤꯅꯣ ꯃꯅꯥ ꯂꯥꯎꯔꯤꯁꯤꯕꯣ ꯑꯌꯨꯛꯁꯤꯗꯔꯥ
ꯑꯃꯨꯛ ꯂꯣꯛ ꯑꯃꯨꯛ ꯂꯦꯞꯈ꯭ꯔꯦ
ꯉꯥꯎꯕ ꯑꯣꯢꯔꯝꯒꯅꯤꯗꯥ ꯃꯣꯏ ꯢꯃꯨꯡꯖꯨ ꯃꯔꯝ ꯆꯥꯗꯅ ꯀꯣꯢꯂꯥꯎ ꯂꯥꯎꯔꯤꯗꯣ
ꯀꯩꯅꯣ ꯉꯁꯥꯏꯗ ꯆꯥꯂꯤ ꯅꯪꯂꯣ ꯂꯥꯎꯔꯤꯗꯣ ꯑꯗꯨꯗ ꯂꯥꯎꯔꯒ ꯀꯅꯅꯥ ꯈꯨꯝꯃꯛꯀꯗꯧꯔꯤꯕ ꯑꯩ ꯀꯅꯥꯅꯣ ꯀꯣꯏꯂꯥꯎ ꯂꯥꯎꯔꯤꯖꯦ ꯀꯅꯅꯣ ꯈꯜꯂꯤꯁꯦ ꯇꯥꯗꯦ
ꯌꯥꯔꯦꯅꯦ ꯂꯥꯎꯕ ꯂꯣꯏꯅꯔꯕ ꯅꯠꯇꯔ ꯅꯪ ꯀꯩ ꯇꯧꯔꯤꯅꯣ ꯍꯧꯖꯤꯛ ꯀꯗꯧꯅꯣ
ꯑꯩꯔꯣ ꯍꯧꯖꯤ ꯍꯪꯒꯥꯝ ꯂꯧꯁꯤꯜꯂꯤ ꯉꯥꯢꯈꯣꯀꯣ ꯄꯥꯏꯌꯨꯀꯣ ꯑꯗꯨꯝ
ꯄꯥꯏꯒꯦꯅꯦ
ꯉꯁꯥꯏ ꯂꯥꯎꯕꯅꯦ ꯇꯧꯏꯗꯣ ꯑꯩꯉꯣꯟꯗ ꯂꯥꯎꯕ ꯑꯣꯏꯂꯩꯔꯝꯃꯦ
ꯅ ꯂ
ꯍꯣꯏ ꯍꯪꯒꯥꯝ ꯂꯧ ꯂꯥꯛꯑꯣꯅ ꯆꯥꯂꯤꯕ ꯌꯥꯅꯤ ꯑꯩꯉꯣꯟꯗ ꯂꯥꯎꯕ ꯑꯣꯏ ꯂꯩꯔꯝꯃꯦ
ꯑꯥ ꯃꯥꯅ ꯑꯥ ꯁꯣꯔꯣꯛꯇꯒꯤ ꯂꯥꯎꯔꯝꯃꯤꯕ
ꯁꯣꯔꯣꯛꯇꯇꯩ ꯅꯠꯇꯦ ꯑꯩꯈꯣꯏ ꯒꯦꯠ ꯃꯄꯄꯥꯗ ꯂꯦꯞꯄꯒ ꯂꯥꯎ ꯂꯩꯔꯝꯃꯤꯕ ꯥ ꯑꯩꯈꯣꯏ ꯒꯠꯇꯩ ꯂꯦꯞꯄꯗꯨꯅ ꯑꯃꯨꯛ ꯑꯩꯈꯣꯏ ꯃꯅꯤꯡ ꯒꯦꯠꯇ ꯑꯃꯨꯛ ꯂꯦꯞꯄ
ꯑꯗꯨꯗ ꯀꯅꯅꯥ ꯇꯥꯗꯣꯏꯕ
ꯈꯪꯗꯦ ꯍꯪꯒꯥꯝ ꯄꯤꯔꯛꯄꯥꯖꯅꯤ ꯖꯤꯌꯅ
ꯎꯝ
ꯑ ꯑꯩꯈꯣꯏ ꯏꯃꯨꯡ ꯀꯅꯥꯝ ꯍꯧꯒꯠꯇ꯭ꯔꯤ ꯇꯧꯔꯤꯁꯦ ꯃꯣꯏꯒꯩ ꯂꯣꯏ ꯇꯨꯝꯃꯦ ꯑꯩ ꯏꯇꯣꯝꯇꯅꯤ ꯍꯧꯒꯠꯔꯤꯁꯦ
ꯍꯧꯒꯠꯂꯨ ꯀꯩꯅꯣ ꯍꯧꯒꯠꯄ ꯐꯠꯇꯦ ꯍꯥꯏꯒꯕꯣ
ꯑꯗꯣ ꯍꯧꯒꯠꯇ꯭ꯔꯤ ꯍꯥꯏꯕ
ꯑꯗꯨꯁꯨ ꯑꯩꯗꯤ ꯍꯧꯒꯠꯂꯦꯅꯦ
ꯑꯥ
ꯃꯣꯏ ꯀꯅꯥꯝ ꯍꯧꯒꯠꯇꯔꯁꯨ ꯑꯩꯗꯤ ꯍꯧꯒꯠꯂꯦ ꯍꯥꯏꯕ
ꯍ ꯍꯣꯏ ꯍꯣꯏ ꯍꯣꯏ ꯅꯪꯅ ꯍꯧꯒꯠꯔꯗꯤ ꯍꯧꯒꯠꯂꯦ ꯍꯥꯏꯕꯗꯨꯅꯤ
ꯅꯪꯒ ꯑꯩꯒ ꯌꯦꯡꯅꯔꯗꯤ ꯑꯌꯨꯛ ꯉꯜꯂꯤꯀꯣ ꯍꯧꯒꯠꯄꯁꯦ
ꯉꯂꯝꯃꯅꯤ
ꯉꯜꯂꯦ
ꯑꯃꯨꯛ ꯅꯪ ꯋꯥ ꯉꯥꯡꯕ ꯇꯥꯈꯤꯗ꯭ꯔꯦ ꯇꯥꯕ꯭ꯔꯣ
ꯑꯩꯅꯦ
ꯍꯜꯂꯣ
ꯇꯥꯏꯌꯦ ꯕꯥꯏ
ꯅꯪꯅ ꯋꯥ ꯉꯥꯡꯕꯗꯤ ꯇꯥꯗꯔꯦ ꯍꯥꯏꯕ
ꯑꯗꯨꯗꯤ ꯁꯦꯃꯣꯗꯅ
ꯐꯣꯟ ꯇꯠꯂꯤꯁꯦ ꯒꯩꯗꯧꯔꯒꯦ ꯅꯪꯕꯣ ꯋꯥꯖꯦ ꯐꯖꯅ ꯑꯝꯇ ꯇꯥꯗꯔꯦ
ꯇꯕꯥ ꯇꯥꯏꯕ ꯐꯣꯟꯅꯤ ꯀꯌꯥ ꯌꯥꯔꯗꯤ ꯁꯤꯝꯇꯣ ꯍꯜꯂꯣꯅ ꯄꯥꯔ
ꯀꯩꯅꯣ ꯑꯩ ꯐꯣꯟ ꯌꯥꯗꯕꯁꯨ ꯅꯠꯇꯅ
ꯑꯖ ꯀꯥꯏ ꯀꯔ ꯐꯣ ꯊ ꯊꯣꯛꯦ ꯇꯖꯦ ꯍꯥꯏꯖꯒ
ꯅꯧ ꯅꯧ ꯐꯣꯟ ꯌꯥꯗ ꯇꯕꯨꯣ
ꯀꯩ ꯈꯣꯏ ꯌꯥꯗꯕ꯭ꯔꯣ ꯑꯩ ꯅꯅ ꯉꯕ ꯂꯣꯏ ꯇꯥꯏ
ꯑꯩꯅ ꯉꯥꯡꯕ ꯇꯥꯕꯗꯣ ꯅꯪꯅ ꯉꯥꯡꯕ ꯇꯥꯔꯛꯇ꯭ꯔꯤꯗꯣ ꯅꯪꯒꯤ ꯅꯪꯒꯤ ꯏꯁꯄꯤꯀꯔꯗꯨꯒ ꯃꯥꯏꯀ꯭ꯔꯣꯐꯣꯟꯗꯨꯁꯨ ꯌꯥꯔꯛꯇ꯭ꯔꯤꯅꯤ
ꯀꯅꯥꯔꯕ
ꯑꯩꯅ ꯉꯥꯡꯕꯗꯤ ꯅꯪ ꯇꯥꯏ ꯅꯠꯇ꯭ꯔꯣ
ꯑꯥ
ꯑꯣ ꯑꯗꯣ ꯑꯩꯅ ꯉꯥꯡꯕ ꯇꯥꯔꯒ ꯑꯥꯏꯗꯣ ꯅꯪꯒꯤꯗꯨꯗ ꯌꯥꯔꯛꯇꯔꯤꯕ ꯅꯪꯒꯤ ꯃꯥꯏꯀ꯭ꯔꯣ ꯐꯣꯟꯗꯨꯗ
ꯎ ꯑꯗꯨ ꯅꯃꯨ ꯅꯪꯒꯤ ꯅꯪ ꯉꯥꯡꯃ ꯇꯥꯗꯕꯗꯨꯗꯤ ꯅꯪꯒꯤ ꯏꯁꯄꯤꯀꯔ ꯌꯥꯗ ꯎ ꯇꯥꯔꯦ
ꯀꯔꯝ ꯀꯥꯟꯗ ꯑꯩꯉꯥꯡꯕ ꯇꯥꯗ꯭ꯔꯤꯕ
ꯀ ꯀꯨꯡ ꯉꯂ ꯇꯔꯗꯏ ꯐꯣꯟ ꯍꯥꯐꯤꯁ ꯍꯥꯞꯄꯤꯤꯔ
ꯑꯗꯨꯅ ꯅꯪꯅ ꯏꯌꯥꯔꯄꯤꯤꯁꯇꯣ ꯊꯤꯜꯂꯒ ꯂꯩꯃꯟꯕꯒꯤ ꯅꯪꯒꯤ ꯐꯣꯟ ꯆꯥꯔꯛꯀꯗ꯭ꯔꯕ ꯑꯗꯨꯒꯤ ꯑꯗꯨꯗꯨꯁꯨ ꯅꯪꯒꯤ ꯐꯣꯟꯗ ꯌꯥꯗꯕꯅꯦ
ꯑꯗꯨ ꯃꯤ ꯑꯇꯣꯝꯅ ꯐꯣꯟ ꯇꯧꯕꯗꯤ ꯇꯥꯛꯏꯅꯦ ꯅꯪ ꯑꯇꯣꯞꯄ ꯈꯤꯇꯪꯗꯤ ꯇꯥꯗꯣꯏꯁꯦ
ꯑꯩꯁꯨꯖ ꯃꯤ ꯑꯇꯣꯝꯗ ꯐꯣꯟ ꯇꯧꯕ ꯂꯣꯏꯅ ꯇꯥꯏꯌꯦ ꯅꯪꯉꯣꯟꯗ ꯐꯣꯟ ꯇꯧꯕꯗ ꯈꯛꯇꯅꯦ ꯑꯩꯅ ꯇꯥꯔꯤꯁꯤꯦ
ꯑ ꯂꯩ ꯐꯗ ꯑꯗꯨ ꯇꯁꯤꯗꯔꯀꯩꯅꯣ
ꯐꯣꯟ ꯌꯥꯔ꯭ꯔꯦ ꯅꯪ ꯐ ꯇꯥꯏ ꯆꯥꯗ꯭ꯔꯣ
ꯅꯠꯇ ꯅꯪ ꯝ ꯌꯥꯗꯤꯖ ꯅꯪꯁꯨ ꯌꯥ ꯊ ꯍꯥꯏꯕ ꯇꯥꯏꯗꯅ
ꯑ ꯑꯩꯈꯣꯏ ꯌꯥꯏ ꯑꯩꯈꯣꯏ ꯐꯣꯟ ꯀꯁꯤ ꯇꯧꯗꯦ ꯇꯥꯔꯦꯗꯅ ꯐꯣꯟꯅꯤꯗꯕꯅꯤꯃꯦ
ꯌꯥꯗꯕꯅꯦ ꯅꯪ ꯑꯣꯏꯔꯦ ꯍꯥꯏꯂ ꯌꯥꯗꯕ ꯍꯥꯏꯁꯨ ꯂꯛꯄ꯭ꯔꯣꯏꯗ
ꯑ ꯐꯣꯟ ꯌꯥꯏꯃꯦ ꯑꯩ ꯐꯣꯟ ꯀꯩꯁꯨꯝ ꯇꯧꯗꯣꯏꯁꯦ ꯍꯧꯖꯤꯛ ꯅꯪ ꯍꯦꯛ ꯂꯣꯏꯕ ꯀꯅꯥꯔꯣꯝꯗ ꯑꯃꯨꯛ ꯐꯣꯟ ꯇꯧꯒꯦꯕ ꯀꯩꯁꯨ ꯇꯧꯔꯣꯏꯕ ꯅꯪ ꯐꯣꯟꯗꯣꯏ ꯃꯔꯛ ꯃꯔꯛꯇ ꯃꯤꯉꯣꯟꯗ ꯐꯣꯟ ꯇꯧꯕꯗꯁꯨ ꯌꯥ ꯇꯥꯗꯕ ꯃꯇꯥꯡ ꯌꯥꯎꯔꯛꯑꯅꯤꯨ
ꯍꯧꯗ ꯍꯎꯗꯦ ꯑꯗꯨꯝ ꯇꯥꯏ ꯣ ꯌꯥꯝꯁꯤ ꯐꯣ ꯃꯁꯥꯏ ꯌꯥꯝ ꯐꯗꯤ ꯀꯔꯝ ꯇꯧꯗꯦ
ꯑꯥ ꯑꯗꯨꯅꯤ ꯑꯗꯨꯅꯤ ꯀꯃꯥꯏꯅ ꯈꯪꯗꯣꯔꯤꯒꯦ
ꯑ ꯃꯉꯣꯟꯗ ꯇꯧꯕꯗ ꯀꯝ ꯇꯧꯗꯣꯏꯅꯦ ꯃ ꯃꯗꯃꯤ ꯐꯣꯟꯅ ꯇꯧꯗ ꯀꯝ ꯇꯛ ꯌꯥꯒ
ꯃꯔꯛ ꯃꯔꯛꯇ ꯀꯧ ꯇꯧꯗꯅꯗꯤ ꯀꯔꯤꯝ ꯈꯪꯉꯨꯏ ꯅꯨꯡꯇꯤꯖꯥꯏꯒꯤ ꯑꯗꯨꯝ ꯀꯟꯁꯤꯁꯇꯦꯟꯁꯤꯗ ꯇꯧꯔꯒ ꯀꯟꯁꯤꯁꯇꯦꯟ ꯑꯣꯏꯅ ꯃꯤ ꯑꯃꯃꯝꯗ ꯁꯨꯝ ꯐꯣꯟ ꯇꯧꯑꯣ ꯌꯥꯏ ꯌꯥꯗꯦ ꯑꯗꯨ ꯑꯗꯨꯔ ꯈꯪꯉꯛꯀꯅꯤꯌꯦ
ꯑꯔ ꯃꯤꯔꯀ ꯀꯩꯒꯤ ꯐꯣꯟ ꯇꯧꯗꯨꯕ
ꯑꯩꯈꯣꯏꯗꯤ ꯃꯤ ꯈꯨꯗꯤꯡꯒꯤ ꯅꯨꯡꯇꯤꯒꯤ ꯑꯩꯒꯤ ꯐꯣꯟ ꯇꯧꯕꯅꯤꯅꯅꯦꯀꯣ ꯑꯩ ꯐꯣꯟꯁꯦ ꯌꯥꯔꯤ ꯌꯥꯗꯦꯗ ꯑꯗꯨꯒꯤ ꯁꯥꯎꯟꯒꯤꯗꯤꯩꯅꯣ ꯑꯗꯨ ꯑꯗꯨꯝ ꯈꯪꯉꯦꯕ
ꯅꯪꯅ ꯃꯤꯔꯦꯝ ꯑꯣꯏꯕꯒꯤ ꯃꯇꯝꯗꯨ ꯑꯃ ꯈꯪꯗꯕꯒꯤ
ꯍꯥꯥ
ꯅꯪꯅ ꯃꯤꯔꯦꯝꯁꯨ ꯑꯣꯏꯔꯦ ꯃꯇꯝ ꯂꯦꯝꯕꯁꯨ ꯈꯪꯗꯕꯒꯤ
ꯑꯦꯁ ꯑꯩ ꯃꯤꯔꯤꯦꯝꯝ ꯑꯣꯏꯔ ꯀ ꯃꯤꯔꯦꯝ ꯅꯪꯅꯤꯡꯕꯣꯟꯅ ꯊꯧꯕ ꯑꯃ ꯂꯩꯇ꯭ꯔꯤꯗꯣ ꯑꯈꯣꯏ ꯊꯕꯦ ꯌꯥꯝꯝ ꯂꯩꯕ ꯆꯔ
ꯂꯩꯕꯒꯤ ꯂꯝꯕꯤꯗ ꯐꯣꯟ ꯄꯣꯠꯂ ꯇꯧꯔ ꯂꯩꯏꯗꯣ
ꯃꯥꯅꯦ ꯊꯛꯎ ꯂꯩꯕꯗꯨꯅꯅꯤ ꯊꯕꯛ ꯂꯩꯕꯗꯨꯅꯅꯤ ꯃꯉꯣꯟꯗ ꯐꯣꯟ ꯇꯧꯔꯤꯗꯣ ꯑꯩꯒꯤ ꯊꯕꯛꯇꯣ ꯃꯣꯏ ꯆꯪꯪꯂꯛꯄꯒꯤ
ꯑ ꯍꯥꯏꯗꯤ ꯇꯁꯥꯏꯗ ꯊꯧꯗ ꯇꯧꯗꯤ ꯈꯥꯏꯕ
ꯅꯠꯇꯅ ꯃꯣꯏꯒꯤ ꯃꯇꯦꯡ ꯆꯥꯎꯔꯛꯄꯩ
ꯑꯗꯨꯗ ꯍꯥꯏꯅꯤꯅ ꯑꯩꯅ ꯊꯧꯔꯤꯕ ꯑ ꯑꯗꯨꯣꯝ ꯈꯥꯏꯕ ꯀꯧꯏꯤ ꯑꯗꯨꯗꯣ
ꯅꯠꯇꯦ ꯊꯕꯛ ꯍꯥꯏꯕꯅ ꯑꯩꯅ ꯇꯧꯕ ꯉꯝꯕ ꯊꯕꯛꯇꯣ ꯑꯩ ꯋꯥꯔꯦꯅ ꯃꯤ ꯑꯊꯧꯖ ꯇꯧꯍꯝꯕꯗ ꯑꯗꯨꯅ ꯊꯕꯛ ꯍꯥꯏꯥꯏꯕ ꯑꯩꯅ ꯇꯧꯔꯤꯁꯤꯅ ꯑꯩꯅ ꯇꯧꯕ ꯌꯥꯗꯕ ꯊꯕꯛ ꯑꯣꯏꯕ
ꯀꯩ ꯊꯕ
ꯃꯣꯏꯒꯤ ꯀ꯭ꯂꯥꯁꯎꯕ
ꯍꯣꯏ ꯀꯁꯤꯕꯨꯕ ꯁꯕꯒꯦ ꯍꯜꯂꯣ
ꯑ ꯑꯗꯨꯅ ꯍꯥꯏꯁꯤ ꯑꯗꯨ ꯀ꯭ꯂꯥꯁꯇꯣ ꯇꯧꯕ ꯃꯇꯝꯗ ꯃꯣꯏ ꯌꯥꯎꯕ ꯑꯃ ꯗꯔꯀꯥꯔ ꯇꯥꯔ꯭ꯔꯣ ꯃꯣꯏ ꯌꯥꯎꯗ꯭ꯔꯗꯤ ꯑꯃꯨꯛ ꯑꯣꯖꯥꯅ ꯀ꯭ꯂꯥꯁ ꯇꯧꯔꯣꯏ ꯍꯥꯏꯔꯛꯀꯗꯣꯏꯅꯤ ꯃꯤ ꯌꯥꯝꯗꯦ ꯅꯪ ꯅꯣꯝꯗ ꯀ꯭ꯂꯥꯁ ꯇꯧ ꯌꯥꯔꯣꯏꯅ ꯑꯗꯨꯗꯤ ꯑꯩꯒꯤ ꯊꯕꯛꯇ ꯇꯧꯕ ꯃꯇꯝꯗ ꯃꯣꯏ ꯗꯔꯀꯥꯔ ꯇꯥꯔꯗ꯭ꯔꯥ ꯑꯗꯣ ꯃꯣꯏꯒꯤ ꯀ꯭ꯂꯥꯁ ꯌꯥꯎꯕꯗꯣ ꯑꯩꯅ ꯑꯩꯁꯦ ꯑꯅꯤꯒ ꯊꯣꯛꯑꯀꯥꯟꯗ ꯌꯥꯎ ꯌꯥꯕ꯭ꯔꯥ
ꯑꯔ ꯑꯣ ꯌꯥꯥꯗꯣ ꯇ ꯀꯣ ꯑꯣꯖꯥꯗꯣ ꯄꯩꯁꯥ ꯄꯤꯗꯣ ꯊ ꯁꯨꯗꯕꯒꯤꯅꯦ ꯃꯤ ꯌꯥꯗ꯭ꯔꯦ ꯊꯕꯛ ꯇꯄ ꯌꯥꯕ꯭ꯔꯣ ꯃꯤ ꯑꯃ ꯈꯤꯇꯪ ꯑꯣꯏꯔꯒꯁꯨ ꯊꯕꯛ ꯁꯨꯕꯝꯗꯦ ꯃꯤ ꯂꯥꯛꯇ꯭ꯔꯒꯁꯨ ꯇꯄꯞ ꯆꯄꯞ ꯊꯦ
ꯅꯪꯅ ꯍꯥꯏꯖꯔꯤꯕ ꯅꯪꯅ ꯅꯪꯅ ꯁꯥꯟ ꯇꯝꯃꯤꯕ ꯀꯣꯂꯦꯖꯇꯨꯗ ꯑꯗꯨꯃꯥꯏꯅ ꯇꯧꯕ꯭ꯔꯣ ꯑꯗꯨꯅꯤ ꯆꯞ ꯃꯥꯟꯅꯩ
ꯈꫭꯏꯅ ꯍꯥꯏꯗꯕꯒꯤꯅꯤꯗꯅ ꯅꯪꯗꯤ ꯍꯥꯏꯕ ꯌꯥꯏꯗꯅꯥ
ꯑꯦ ꯑꯩꯈꯣꯏꯁꯨ ꯍꯥꯏꯔꯤꯅꯦ ꯅꯣꯏ ꯍꯥꯏꯗꯕꯅꯦ ꯍꯥꯏ ꯅꯣꯏ ꯍꯥꯏꯔꯁꯨ ꯑꯗꯨꯝ ꯍꯥꯃꯨ ꯍꯥꯃꯨ ꯇꯥꯔꯛꯀꯅꯤ
ꯑꯩꯈꯣꯏꯗꯤ ꯍꯥꯏꯕꯗꯨ ꯇꯟꯕ ꯑꯩꯈꯣꯏꯗꯤ ꯅꯨꯡꯉꯥꯏꯖꯕ ꯍꯥꯏꯗꯕꯅ
ꯅꯣꯏꯅ ꯍꯥꯏꯕ ꯇꯟꯕꯩꯅꯦ ꯍꯥꯏꯗ ꯍꯥꯏꯔꯁꯨ ꯌꯥꯔꯛꯑꫭꯏꯌꯦ ꯀꯩꯅꯅꯣ ꯍꯥꯏꯕ ꯃꯇꯝꯗ ꯁꯦꯂꯦꯚꯁ ꯃꯌꯥꯝꯗꯣ ꯅꯪ ꯅꯇꯣꯝꯗ ꯇꯥꯛꯊꯣꯛꯑꯒ ꯃꫭꯏ ꯑꯇꯣꯞꯄꯗ ꯀꯦꯝ ꯇꯥꯛꯇ꯭ꯔꯒꯗꯤ ꯃꯣꯏ ꯑꯇꯣꯞꯄ ꯄꯤꯈꯥ ꯀꯃꯥꯏꯅ ꯄꯥꯥꯁ ꯇꯧꯗꫭꯔꯤꯒꯦ
ꯃꫭꯏꯅ ꯂꯥꯛꯆꯗꯕ ꯒꯤꯅꯤꯗꯅ
ꯑꯗꯨꯅꯦ ꯍꯥꯏꯁꯦ ꯑꯗꯣ ꯑꯩ ꯌꯥꯗꯦ ꯍꯥꯏꯕ ꯑꯗꯨꯃꯥꯏꯅ ꯇꯣꯡꯖꯕꯗꯣ ꯌꯥꯗꯦ ꯍꯥꯏꯕ
ꯀꯩ ꯌꯥꯗꯕ ꯃꫭꯏ ꯀꯅꯥ ꯂꯥꯛꯀꯅꫭ ꯍꯥꯏꯒꯦ
ꯑꯗꯨꯅꯤ ꯃꯣꯏ ꯀꯔ ꯂꯥꯛꯄꯤꯅꯣ ꯍꯥꯏꯒꯦ ꯑꯗꯣ ꯃꯣꯏ ꯃꯌꯥꯝ ꯂꯥꯛꯁꯤꯜꯂꯛꯇ꯭ꯔꯗꯤ ꯌꯥꯗ‌ꯦ ꯍꯥꯏ ꯃꯣꯏ ꯑꯃꯅꯤ ꯈꯤꯇꯪ ꯋꯥꯠꯂꯒ ꯅꯠꯇ꯭ꯔꯒ ꯑꯩꯈꯣꯏ ꯃꯉꯥ ꯅꯨꯡꯇꯤꯖꯩꯒꯤ ꯑꯈꯣꯏ ꯃꯉꯥ ꯂꯥꯛꯄꯗ ꯑꯩꯈꯣꯏ ꯑꯍꯨꯝꯈꯛ ꯂꯥꯛꯄ ꯑꯣꯏꯔꯒꯗꯤ ꯌꯥꯏꯑꯕ ꯃꯣꯏ ꯑꯅꯤꯗꯣ ꯉꯁꯤ ꯈꯛꯇ ꯑꯦꯕꯁꯦꯟ ꯑꫭꯏꯕꯅꯤ ꯍꯥꯏꯔꯗꯤ ꯑꯗꯣ ꯑꯩꯈꯣꯏ ꯃꯉꯥ ꯂꯥꯛꯄ ꯃꯇꯝꯗ ꯃꯣꯏ ꯑꯍꯨꯝ ꯅꯠꯇ꯭ꯔꯒ ꯃꯔꯤ ꯑꯦꯕꯁꯦꯟ ꯑꫭꯏ ꯊꫭꯛꯈ꯭ꯔꯗꯤ ꯑꯦꯞꯁꯦꯟ ꯑꯣꯏꯕꯒꯤ ꯆꯥꯡꯗ ꯌꯥꯝꯕꯅꯤꯅꯅꯦ ꯐꯤꯐꯇꯤ ꯄꯥꯔꯁꯦꯟꯗꯤ ꯍꯦꯠꯂꯛꯄꯅꯤꯅꯅꯦ ꯀ꯭ꯂꯥꯁ ꯇꯧꯕ ꯌꯥꯗꯦꯕ
ꯑꯗꯨ ꯑꯣꯖꯥꯈꯩꯗꯤ ꯀꯩꯗꯧ ꯂꯩꯗꫭꯏꯕ ꯐꯝꯃꯒ ꯂꯩꯗꫭꯏꯕ
ꯑꯣꯖꯥꯒꯩ ꯃꯣꯏ ꯑꯇꯣꯞꯄ ꯍꯥꯟꯅ ꯇꯥꯛꯈꯤꯕ ꯄꯣꯠꯇꯣ ꯁꯥꯇ꯭ꯔꯒ ꯑꯃꯨꯛ ꯋꯥꯔꯤ ꯁꯥꯟꯅꯒꯦꯔꯥ ꯑꯗꯨꯒꯤ ꯃꯇꯥꯡꯗ ꯅꯠꯇ꯭ꯔꯒ ꯍꯥꯟꯅ ꯍꯣꯠꯈꯤꯕ ꯍꯥꯟꯅ ꯇꯥꯛꯈꯤꯕ ꯃꯇꯥꯡꯗ ꯔꯤꯚꯤꯖꯟ ꯆꯠꯀꯦꯔꯥ ꯑꯗꯨꯒꯨꯝꯕ ꯑꯗꯨꯝ ꯌꯥꯏ ꯑꯅꯧꯕ ꯇꯥꯛꯊꯕꯗꯤ ꯌꯥꯗꯦꯕ ꯐꯤꯐꯇꯤ ꯄꯥꯔꯁꯦꯟꯗꯒꯤ ꯍꯦꯟꯅ ꯑꯦꯕꯁꯦꯟ ꯑꯣꯏꯔꯒꯗꯤ
ꯍꯥꯏꯔꯗꯤ ꯔꯤꯚꯤꯖꯟ ꯆꯠ ꯂꯩꯗꯨꯔꯥ
ꯍꯥꯟꯅꯒꯤ ꯇꯥꯛꯈꯤꯕ ꯄꯣꯠꯇ ꯈꯪꯍꯧꯗꯕ ꯈꯪꯍꯧꯗꯕ ꯑꯗꯨꯒꯨꯝꯕ ꯍꯪꯒꯦꯁꯨ ꯌꯥꯏ
ꯎꯝ
ꯑꯣ ꯐꯔꯦꯁꯦ ꯑꯩ ꯆꯥ ꯁꯧꯒꯠꯂꯛꯑꯦ ꯑꯝꯇ ꯌꯦꯡꯉꯨꯈꯤꯒꯦ
ꯌꯦꯡꯉꯨꯆꫭ
ꯊꯝꯃꯦꯀꫭ